ꯐꯖꯅ ꯇꯥꯔꯕꯣ
ꯇꯥꯔꯦ ꯇꯥꯔꯦ ꯃꯔꯨꯞ ꯇꯥꯖꯔꯦ
ꯀꯔꯤ ꯊꯕꯛ ꯇꯧꯔꯝꯃꯤꯅꯣ ꯍꯧꯖꯤꯛꯄꯣ
ꯃꯔꯨꯞ ꯑꯩꯁꯦ ꯌꯥꯝꯅꯁꯨ ꯅꯨꯡꯉꯥꯏꯕ ꯃꯇꯝ ꯀꯨꯏꯅ ꯊꯥꯗꯣꯛꯎꯔꯕ ꯌꯥꯝꯅꯁꯨ ꯋꯥꯕ ꯂꯥꯏ ꯌꯦꯛꯆꯔꯝꯕꯅꯦ ꯃꯔꯨꯞ
ꯑꯣ ꯌꯦꯛꯄꯤꯌꯨ ꯌꯦꯛꯄꯤꯌꯨ ꯂꯥꯏ ꯌꯦꯛꯄꯁꯤꯁꯨ ꯑꯩꯈꯣꯏꯒꯤ ꯈꯨꯠ ꯁꯥ ꯍꯩꯕꯒꯤ ꯈꯨꯠ ꯃꯈꯜ ꯑꯃꯅꯤ ꯃꯁꯤ ꯍꯦꯛꯇ ꯄꯤꯊꯣꯔꯛꯄ ꯅꯠꯇ꯭ꯔꯒꯗꯤ ꯇꯝꯃꯒ ꯍꯦꯛꯇ ꯍꯩꯕꯁꯤ ꯀꯌꯥ ꯑꯣꯏꯒꯟꯗꯦ ꯑꯁ ꯃꯔꯨꯞ ꯑꯩꯗꯤ ꯍꯟꯗꯛꯀ ꯋꯥꯔꯤ ꯁꯥꯟꯅꯅꯤꯡ ꯂꯩꯔꯤꯉꯩꯗ ꯑꯩꯗꯤ ꯀꯥꯡ ꯀꯌꯥ ꯆꯤꯛꯄ ꯈꯪꯍꯧꯗ꯭ꯔꯦ ꯃꯔꯨꯞꯇ ꯋꯥꯔꯤ ꯑꯃꯇꯪ ꯁꯤꯒꯤ ꯃꯇꯥꯡꯗ ꯋꯥꯔꯤ ꯑꯣꯏꯅ ꯇꯧꯔꯁꯤ ꯃꯔꯨꯞ ꯀꯃꯥꯏ ꯇꯧꯕꯅꯣ ꯋꯥꯔꯤ ꯋꯥꯇꯥꯏ ꯉꯥꯏꯍꯥꯛ ꯇꯧꯔꯒ ꯑꯋꯥ ꯄꯣꯊꯥꯕ ꯌꯥꯕ꯭ꯔꯥ ꯌꯦꯡꯒꯦ ꯃꯔꯨꯞ ꯑꯩꯁꯨ
ꯌꯥꯏ ꯌꯥꯏ ꯃꯔꯨꯞ ꯃꯔꯨꯞ ꯍꯣꯏꯅ ꯈꯗꯥꯡ ꯂꯤꯡꯕꯗꯨ ꯊꯣꯛꯄꯤꯔꯦ ꯑꯗꯣ ꯅꯕꯨ ꯀꯔꯤꯝꯇ ꯍꯪꯖꯔꯛꯀꯦ ꯈꯪꯕꯤꯔꯒꯗꯤ ꯍꯥꯏꯕꯤꯔꯛꯑꯣ ꯑꯩꯈꯣꯏꯒꯤ ꯑꯩꯒꯤ ꯑꯥ ꯃꯆꯨꯁꯤꯡꯁꯤꯒꯤ ꯃꯔꯛꯁꯤꯗ ꯑꯩꯈꯣꯏꯒꯤ ꯏꯪꯂꯤꯁꯇ ꯑꯗꯨꯝ ꯍꯥꯏꯖꯔꯅꯤ ꯁꯤꯖꯤꯗꯤ ꯑꯩꯈꯣꯏ ꯃꯅꯤ ꯁꯤꯗꯤ ꯀꯩ ꯀꯧꯕꯅꯣ ꯈꯪꯗꯦ ꯃꯌꯥꯝꯅ ꯋꯥꯔꯧꯕꯤꯔꯣꯢ ꯄꯤꯡꯖꯦ ꯀꯔꯝꯕ ꯀꯔꯝꯕ ꯃꯆꯨ ꯁꯤꯜꯂꯒ ꯇꯥꯒꯗꯒꯦ ꯍꯥꯏꯕꯗꯨ ꯍꯥꯏꯇꯥꯔꯦ